ꯍꯜꯂꯣ
ꯑꯣ ꯍꯜꯂꯣ
ꯅꯨꯡꯉꯥꯏꯔꯤꯕꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯀꯨꯏꯔꯦꯗꯀꯣ ꯏꯕꯥꯅꯤꯅ ꯋꯥꯔꯤ ꯁꯥꯟꯅꯗꯕꯁꯦ
ꯍꯣꯏ ꯌꯥꯝ ꯀꯨꯏꯔꯦ ꯅꯪꯁꯨ ꯐꯥꯎꯅꯗ꯭ꯔꯦ ꯍꯦ ꯍꯦ
ꯀꯩꯗꯧꯔꯤꯅꯣ
ꯑꯩꯗꯣ ꯏꯁꯤꯡ ꯑꯥ ꯗ꯭ꯔꯝꯗꯒꯤꯀꯣ ꯍꯥ ꯄꯥꯏꯞꯇꯣ ꯑꯦꯛꯆꯦꯟꯖ ꯇꯧꯔꯒ ꯊꯝꯈ꯭ꯔꯕꯅꯦ ꯍꯧꯖꯤꯛꯇꯣ ꯍꯥ
ꯊꯕꯛ ꯌꯥꯝ ꯆꯤꯟꯕ꯭ꯔꯣꯅꯦ ꯅꯪ ꯉꯁꯤ
ꯑꯁ ꯆꯤꯟꯗꯦꯗ ꯑꯗꯨꯝ ꯑꯥ ꯊꯕꯛ ꯊꯕꯛ ꯊꯕꯛ ꯍꯥꯏꯕ ꯈꯪꯗꯦꯗ ꯑꯗꯨꯝ ꯄꯤꯛ ꯄꯤꯛꯗ ꯊꯕꯛ ꯇꯧꯕ
ꯀꯩ ꯑꯦꯟꯁꯥꯡ ꯆꯥꯔꯦ
ꯑꯥ ꯃꯥꯏꯔꯦꯟ ꯃꯅꯥ ꯆꯥꯏꯌꯦ ꯅꯪꯗꯤ
ꯑꯩꯅ ꯁꯀ꯭ꯋꯥꯁ ꯆꯝꯐꯨꯠ ꯆꯥꯏꯌꯦ
ꯑꯣ ꯍꯥꯎꯕꯅꯦ
ꯇ꯭ꯔꯤ ꯈꯥꯃꯦꯟꯗꯣ ꯑꯗꯨ ꯃꯦꯠꯄ ꯆꯥꯏꯌꯦ
ꯎꯝ ꯌꯨꯝꯗꯒꯤ ꯄꯨꯔꯛꯄ꯭ꯔꯥ ꯉꯔꯥꯡ ꯁꯇꯦꯠꯇꯁꯔ ꯅꯪꯒꯤ ꯏꯁꯇꯦ ꯇꯖꯧ ꯎꯕꯒꯨꯝ ꯇꯧꯑꯦ
ꯑꯩꯈꯣꯏꯗ ꯌꯥꯝ ꯄꯥꯜꯂꯦꯕꯀꯣ ꯑꯗꯣ
ꯑꯣ ꯌꯥꯝ ꯑꯥ ꯌꯣꯟꯕ꯭ꯔꯥ ꯑꯗꯣ
ꯌꯣꯟꯗꯦ ꯑꯍꯨꯍꯨ ꯍꯨ
ꯌꯣꯜꯂꯣ ꯌꯥꯝ ꯇꯥꯡꯕꯅꯦ
ꯑꯩꯈꯣꯏꯒꯤ ꯑꯩꯈꯣꯏꯒꯤ ꯀꯩꯅꯣꯗ ꯑꯥ ꯑꯩꯈꯣꯏꯒꯤ ꯔꯨꯝ ꯏꯃꯥ ꯃꯄꯥꯒꯤ ꯔꯨꯝꯒꯤ ꯃꯅꯥꯛꯇ ꯄꯥꯜꯂꯦꯕꯀꯣ ꯑꯗꯣ ꯃꯥꯒꯤ ꯄꯥꯝꯕꯤꯗꯣ ꯑꯃꯈꯛꯇꯅꯦꯕ ꯑꯗꯨ ꯑꯣꯏꯔꯁꯨ ꯌꯥꯝ ꯄꯥꯟꯕꯗꯣ
ꯎꯝ ꯑꯗꯨꯀꯣ ꯀꯦꯖꯤꯗ ꯀꯌꯥ ꯀꯌꯥꯔ ꯍꯥꯏꯕꯅꯦ ꯑꯗꯣ ꯌꯣꯜꯂꯣ ꯍꯥꯏꯌꯣ ꯌꯥꯝ ꯄꯥꯟꯂꯗꯤꯀꯣ
ꯀꯦꯖꯤꯗ ꯀꯌꯥ ꯍꯥꯏꯒꯦ ꯀꯦꯖꯤꯗ ꯆꯥꯝꯃ ꯍꯦꯟꯕ꯭ꯔꯥ
ꯑꯗꯨ ꯃꯥꯜꯂꯦ ꯈꯪꯗꯦ ꯑꯦ ꯌꯥꯝ ꯇꯥꯡꯗꯤ ꯇꯥꯡꯕꯅꯦ ꯍꯥꯏꯌꯦ
ꯑꯩꯈꯣꯏꯒꯤ ꯀꯩꯅꯣ ꯀꯨꯝꯁꯤ ꯄꯥꯟꯕꯗꯣ ꯌꯥꯝ ꯆꯥꯎꯋꯦꯕꯀꯣ ꯅꯍꯥꯟ ꯍꯥꯟꯅ ꯄꯥꯝꯕꯗꯨꯗꯤ ꯄꯤꯛꯑꯦꯕ ꯀꯨꯝꯁꯤꯁꯦ ꯌꯥꯝ ꯆꯥꯎꯋꯦ ꯄꯥꯟꯕꯗꯣ ꯑꯗꯨꯒ ꯌꯥꯝꯁꯨ ꯌꯥꯝꯃꯦꯕ ꯑꯩ ꯑꯗꯨ ꯆꯥꯅꯤꯡ ꯆꯥꯅꯤꯡꯕꯒꯤ ꯈꯪꯉꯦꯕ ꯏꯃꯥꯗꯣ ꯑꯗꯨꯒꯤ ꯃꯥꯗꯣ ꯊꯥꯔꯛꯄꯅꯦꯕ ꯁꯀ꯭ꯋꯥꯁꯀ ꯕꯤꯟꯁꯅꯦ ꯑꯗꯨꯒ ꯑꯗꯨꯒ ꯇ꯭ꯔꯤ
ꯎꯝ ꯑꯩꯁꯨ ꯃꯔꯨ ꯑꯥ ꯑꯩ ꯀꯣꯂꯦꯖ ꯀꯥꯕ ꯀꯥꯟꯗꯒꯤꯀꯣ ꯄꯨꯔꯛꯄꯒ ꯑꯩꯈꯣꯏ ꯑꯦ ꯔꯨꯝ ꯃꯅꯥꯛꯇ ꯍꯧꯋꯦ ꯑꯩ
ꯃꯗꯣ ꯌꯥꯝ ꯉꯟꯅ ꯄꯥꯂꯦ ꯀꯣ ꯆꯍꯤ ꯑꯍꯨꯝ ꯑꯣꯏꯔꯗꯤ ꯑꯗꯨꯝ ꯄꯥꯟꯕ ꯃꯥꯜꯂꯦ ꯎꯝ ꯍꯣꯏ ꯅꯪ ꯌꯨꯝ ꯄꯥꯟꯗ꯭ꯔꯤꯀꯥꯟꯗ ꯄꯥꯜꯂꯅꯤꯗ ꯌꯥꯝ ꯋꯥꯔꯨꯅꯨ ꯆꯥꯕ ꯐꯥꯡꯒꯅꯤ
ꯀꯩꯅꯣ ꯑꯃ ꯊꯣꯛꯑꯦ ꯑꯩ ꯈꯪꯗ꯭ꯅꯦ ꯄꯥꯕ ꯍꯩꯇꯦ ꯕꯥꯏ
ꯍꯥꯥ
ꯇꯥꯕ꯭ꯔꯥ ꯀꯩꯅꯣ ꯃꯩꯇꯩ ꯃꯩꯇꯩꯂꯣꯟ ꯑꯃ ꯀꯣ ꯊꯣꯛꯑꯦ
ꯍꯧꯖꯤꯛꯔꯣ ꯀꯔꯤꯅꯣ
ꯎꯝ ꯑꯃꯨꯛ ꯀ꯭ꯂꯣꯁ ꯇꯧꯈ꯭ꯔꯒꯦ ꯑꯦ ꯇꯧꯈ꯭ꯔꯦ ꯇꯥꯕ꯭ꯔꯥ
ꯇꯏꯌꯦ
ꯑꯣ ꯀꯩꯅꯣ ꯃꯩꯇꯩꯂꯣꯟꯗꯒꯤ ꯑꯗꯨꯝ ꯊꯣꯛꯄꯀꯣ ꯑꯩꯁꯨ ꯚꯥꯞ ꯇꯥꯗꯕꯒꯤ ꯑꯗꯨꯝ ꯀ꯭ꯂꯣꯖ ꯑꯣꯞꯁꯟ ꯑꯃ ꯑꯦ ꯑꯅꯤ ꯂꯩꯕ ꯀ꯭ꯂꯣꯖ ꯑꯃ ꯂꯩꯕ ꯑꯗꯣ ꯀ꯭ꯂꯣꯁ ꯇꯧꯕꯤꯈ꯭ꯔꯦ
ꯌꯥꯝ ꯐꯩꯑꯦ ꯑꯗꯨꯗꯤ
ꯅꯈꯣꯏ ꯁꯨꯇꯤ ꯐꯪꯗꯦꯀꯣ
ꯑꯦ ꯑꯦꯛꯖꯥꯝ ꯌꯥꯝ ꯅꯥꯛꯑꯦ ꯂꯥꯏꯔꯤꯛ ꯄꯥꯕ ꯂꯣꯏꯗ꯭ꯔꯤꯌꯦ ꯌꯥꯝꯃꯟꯗꯅ
ꯑꯦ ꯅꯪꯒꯤ ꯈꯣꯟꯖꯦꯜꯗꯣ ꯐꯖꯅ ꯇꯥꯗꯦ ꯍꯧꯖꯤꯛꯁꯦ ꯑꯥ ꯀꯩ ꯍꯥꯏꯁꯤꯔꯥ ꯐꯖꯅ ꯇꯥꯗꯦ
ꯇꯠꯄꯔꯥ
ꯎꯝ ꯎꯝ ꯍꯧꯖꯤꯛꯀꯤ ꯐꯖꯅ ꯇꯥꯗ꯭ꯔꯦ ꯑꯃꯨꯛ
ꯅꯦꯋꯥꯛꯅ ꯑꯣꯏꯔꯝꯒꯅꯤ
ꯎꯝ ꯑꯩꯒꯤ ꯅꯦꯠꯋꯥꯛꯅ ꯑꯣꯏꯔꯝꯅꯤ
ꯁꯥꯃꯟꯕꯒꯤꯀꯣ ꯑꯩꯗꯣ ꯌꯨꯝꯗ ꯂꯩꯇꯦ ꯍꯧꯖꯤꯛ ꯃꯄꯥꯟꯅ ꯊꯣꯛꯂꯤꯅꯤ
ꯑꯩꯗꯤ ꯃꯄꯥꯟꯗ ꯂꯦꯞ꯭ꯔꯒ ꯀꯣꯜ ꯑꯗꯨꯃꯥꯏꯅ ꯇꯧꯕꯅꯦ ꯃꯄꯥꯟꯗ ꯈꯔ ꯂꯦꯞꯄ꯭ꯔꯗꯤꯀꯣ ꯅꯦꯠꯋꯔꯛꯇꯣ ꯈꯔ ꯐꯕ
ꯑꯣ ꯔꯨꯝꯗ ꯆꯪꯉꯗꯤ ꯅꯦꯠꯋ꯭ꯔꯛ ꯅꯨꯡꯉꯥꯏꯇꯕ꯭ꯔꯥ
ꯅꯦꯠꯋꯥꯛ ꯍꯟꯗꯛꯀꯥꯟ ꯅꯨꯡꯉꯥꯏꯇꯦ ꯅꯍꯥꯟꯗꯤ ꯅꯨꯡꯉꯥꯏꯕꯅꯦ ꯐꯥꯏꯚ ꯖꯤ ꯑꯗꯨꯝ ꯐꯪꯕꯅꯦ ꯍꯟꯗꯛꯀꯥꯟꯗꯤ ꯐꯣꯔ ꯖꯤ ꯑꯗꯨꯝ ꯐꯥꯪꯉꯒ ꯂꯩ
ꯑꯣ ꯅꯦꯠꯋꯥꯛꯁꯤꯅꯦ ꯕꯦꯔꯥ ꯑꯩꯒꯤꯁꯨꯅꯦ ꯑꯩ ꯈꯨꯟꯗ ꯆꯠꯂꯗꯤꯀꯣ ꯅꯍꯥꯟꯗꯤ ꯖꯤꯌꯣ ꯅꯦꯠꯋꯥꯛꯁꯦ ꯌꯥꯝ ꯅꯨꯡꯉꯥꯏꯕꯅꯦꯕ ꯑꯩꯈꯣꯏ ꯈꯨꯟꯗ ꯑꯗꯣ ꯍꯧꯖꯤꯛꯀꯥꯟ ꯀꯩ ꯑꯩꯈꯣꯏ ꯈꯨꯟꯗ ꯑꯦꯔꯇꯦꯜ ꯇꯋꯥꯔ ꯂꯩꯕꯒꯤ ꯔꯈꯪꯗꯦ ꯖꯤꯌꯣ ꯅꯦꯋꯛ ꯇꯣ ꯅꯨꯡꯉꯥꯏꯇ꯭ꯔꯦ ꯏꯪꯔꯝꯒꯅꯤꯅꯦ ꯅꯣꯏꯗꯗꯤ
ꯍꯥ
ꯏꯪꯔꯝꯒꯅꯤꯕ ꯅꯣꯏꯗꯗꯤ
ꯑꯁ ꯁꯏꯌꯦ ꯍꯦ ꯃꯈꯥ ꯂꯩꯀꯥꯏꯒ ꯍꯥꯏꯔꯗꯤ ꯈꯔ ꯏꯪꯉꯦ ꯎꯝ ꯃꯊꯛ ꯂꯩꯀꯥꯏꯗꯣ ꯑꯩꯈꯣꯏꯒꯤꯗꯣ
ꯑꯩ ꯅꯪꯒꯤ ꯌꯨꯝꯗꯣ ꯑꯃꯐꯥꯎ ꯀꯩꯅꯣ ꯇꯧ ꯂꯥꯛꯇ꯭ꯔꯤꯌꯦ ꯑꯩ
ꯑꯁ ꯈꯔ ꯀꯩ ꯍꯥꯏꯁꯤꯔꯥꯅꯥꯛ ꯅꯥꯥꯛꯇꯕꯒꯤ
ꯑꯥ ꯀꯩꯅꯣꯗꯨꯗꯤ ꯅꯃꯥꯟꯅꯕꯤ ꯑꯃꯒꯤ ꯌꯨꯝꯗꯨꯗꯤ ꯑꯩ ꯆꯪꯈ꯭ꯔꯦꯕꯀꯣ ꯑꯗꯨ ꯅꯣꯏ ꯌꯨꯝ ꯅꯣꯏꯒꯤ ꯌꯨꯝꯗꯣ ꯑꯩ ꯂꯥꯛꯇ꯭ꯔꯤꯑꯕ
ꯎꯝ ꯃꯊꯛꯇ ꯂꯩꯕꯅꯦ
ꯐꯨꯔꯤꯠ ꯂꯧꯅꯤꯡꯉꯥꯏ ꯂꯥꯛꯄꯗꯣ
ꯑꯩꯁꯨ ꯎꯏꯅꯦ ꯑꯗꯨꯗ ꯅꯃꯥꯟꯅꯕꯤ ꯑꯃꯒ ꯀꯨꯝꯔꯛꯄꯀꯣ ꯈ꯭ꯔꯤꯁꯃꯥꯁ ꯃꯇꯝ ꯑꯣꯏꯔꯝꯒꯅꯤ ꯑꯗꯨꯗꯣ ꯐꯖꯕꯤ ꯇꯥꯕ꯭ꯔꯣ
ꯇꯥꯏ ꯍꯣꯏ
ꯅꯪꯒꯤ ꯈꯣꯟꯖꯦꯜꯗꯣ ꯑꯦ
ꯇꯥꯏ ꯑꯩ ꯍꯧꯖꯤꯛꯇꯣ ꯃꯤ ꯋꯥꯔꯤ ꯁꯥꯟꯅ ꯁꯥꯕ ꯏꯆꯦꯕꯨ ꯑꯗꯨꯒꯤ ꯑꯩ ꯌꯦꯡꯏꯅꯦꯕ
ꯅꯆꯦꯁꯨ ꯂꯩꯕ꯭ꯔꯅꯦ ꯍꯟꯗꯛꯀꯥꯟ
ꯂꯩꯌꯦ ꯍꯣꯏ ꯃꯥꯗꯣ ꯉꯁꯤ ꯏꯟꯇꯔꯚꯤꯌꯨ ꯆꯠꯂꯦꯕꯀꯣ
ꯎꯝ
ꯎꯝ
ꯅꯥꯎꯅꯨꯄꯥꯗꯤ
ꯃꯁꯨꯂꯩꯌꯦ
ꯑꯣ ꯌꯥꯝ ꯁꯥꯏꯂꯦꯟ ꯑꯣꯏꯌꯦꯀꯣ ꯃꯈꯣꯏꯗꯤ ꯑꯩꯈꯣꯏꯗꯨꯗꯤ ꯑ ꯉꯥꯡꯕ ꯌꯥꯗꯦ
ꯉꯥꯏꯈꯣꯀꯣ ꯃꯤ ꯑꯃ ꯀꯩꯅꯣ ꯍꯪꯔꯤꯌꯦ
ꯅꯈꯣꯏ ꯈꯨꯟꯒꯤ ꯃꯤ ꯑꯃꯒ ꯑꯗꯨꯝ ꯉꯥꯡꯅꯌꯦ ꯉꯁꯥꯏꯁꯨ
ꯑꯗꯨꯔꯣ
ꯍꯣꯏ ꯅꯨꯄꯤ ꯑꯃꯗꯣ
ꯅꯨꯡꯉꯥꯏꯕ꯭ꯔꯥ
ꯑꯗꯨ ꯅꯨꯡꯉꯥꯏꯌꯦ ꯋꯥꯔꯤ ꯁꯥ ꯁꯥꯔꯒ ꯁꯥꯕ ꯂꯣꯏ ꯂꯣꯏꯗ꯭ꯔꯤꯉꯩꯗ ꯑꯗꯨꯝꯗꯣ ꯃꯨꯠꯈ꯭ꯔꯕ ꯉꯔꯥꯡꯁꯨ ꯉꯥꯡꯉꯦ
ꯌꯥꯝ ꯐꯩꯅ ꯑꯩ ꯉꯔꯥꯡꯌꯦ ꯌꯥꯝ ꯊꯦꯡꯅ ꯇꯨꯝꯕꯅꯦꯕꯀꯣ
ꯎꯝ
ꯐꯝꯍꯟꯕꯒꯤ ꯑꯩ ꯐꯦꯟꯒꯤ ꯃꯅꯥꯛ ꯃꯊꯛ ꯑ ꯃꯈꯥꯗ ꯇꯨꯝꯕꯅꯦꯕ
ꯎꯝ
ꯑꯗꯨ ꯑꯌꯨꯛꯇꯣ ꯌꯥꯝ ꯌꯥꯍꯥꯎ ꯊꯦꯡꯈ꯭ꯔꯦꯕ ꯑꯩꯗꯣ
ꯎꯝ
ꯑꯌꯨꯛ ꯄꯨꯡ ꯇꯔꯨꯛꯇ ꯄꯨꯡ ꯇꯔꯨꯛꯇꯅꯦꯕ ꯏꯃꯥꯅ ꯀꯣꯜ ꯇꯧꯔꯛꯏꯗꯣ ꯇꯧꯔꯛꯑꯒ ꯍꯧꯖꯤꯛꯐꯥꯎ ꯍꯧꯒꯠꯇ꯭ꯔꯤꯕꯣ ꯅꯪ ꯍꯥꯏꯕ
ꯎꯝ
ꯀꯩꯅꯣ ꯍꯥꯏꯔꯒ ꯑꯁꯨꯃꯥꯏꯅ ꯇꯧꯔꯗꯤ ꯀꯃꯥꯏꯅ ꯂꯥꯢꯔꯤꯛ ꯄꯥꯒꯦ ꯈꯟꯗꯣꯏꯅꯣ ꯑꯩꯈꯣꯏꯅ ꯊꯕꯛ ꯂꯩꯇ꯭ꯔꯁꯨ ꯀꯩꯅ ꯌꯥꯝ ꯉꯟꯅ ꯍꯧꯒꯠꯂꯑꯣ ꯑꯗꯨꯒ ꯆꯥꯛꯆꯥꯑꯣ ꯆꯥꯡ ꯅꯥꯏꯅ ꯇꯧꯋꯣ ꯏꯁꯇꯨꯗꯦꯟ ꯑꯣꯏꯔꯒ ꯑꯗꯨꯃꯥꯏꯅ ꯑꯗꯨꯒ ꯀꯣ ꯈꯔ ꯂꯩꯔꯒ ꯀꯣ ꯏꯃꯥ ꯍꯦꯛ ꯀꯣꯜ ꯇꯧꯔꯛꯄ ꯂꯣꯏꯔꯒ ꯅꯨꯄꯥꯃꯨꯛ ꯇꯧꯔꯛꯑꯦ ꯑꯗꯨꯒꯤ ꯑꯩ ꯄꯥꯏꯈꯠꯇꯕꯅꯦꯕ
ꯎꯝ
ꯉꯁꯥꯏ ꯉꯁꯥꯏ ꯑꯩ ꯃꯄꯥꯟ ꯊꯣꯛꯂꯛꯇ꯭ꯔꯤꯀꯥꯟꯗ ꯑꯃꯨꯛ ꯇꯧꯔꯛꯑꯦ ꯏꯄꯥꯗꯨ ꯑꯗꯨꯒꯤ ꯑꯩꯅ ꯀꯔꯤꯒꯤ ꯍꯟꯖꯤꯟ ꯍꯟꯖꯤꯟ ꯇꯧꯔꯛꯕ꯭ꯔꯣ ꯏꯃꯥꯁꯨ ꯇꯧꯔꯛꯈ꯭ꯔꯦ ꯍꯧꯖꯤꯛꯅ ꯑꯃꯨꯛ ꯇꯧꯔꯛꯏꯁꯤꯅ ꯍꯥꯏꯕ
ꯎꯝ
ꯅꯪꯉꯟꯅ ꯀꯣꯜ ꯇꯧꯔꯛꯑꯦ ꯍꯥꯏꯕꯗꯣ ꯑꯩꯉꯣꯟꯗ ꯍꯥꯏꯕꯤꯗꯦ ꯑꯗꯨꯒꯤ ꯇꯧꯔꯛꯄꯅꯦ ꯍꯥꯏꯌꯦ ꯃꯥꯗꯣ
ꯎꯝ
ꯃꯕꯥꯅꯤꯁꯦ ꯑꯩꯒꯤ ꯃꯣꯔꯅꯤꯡ ꯃꯣꯔꯅꯤꯡ ꯑꯂꯥꯔꯝꯅꯦꯕ ꯃꯕꯥꯅꯤꯅ
ꯎꯝ ꯅꯨꯡꯁꯤꯕꯒꯤꯅꯦ ꯑꯗꯨꯗꯣ
ꯏꯁ ꯌꯥꯝ ꯍꯪꯒꯟꯕꯅꯦ ꯃꯣꯏꯗꯣ ꯀ ꯑꯃ ꯀꯗꯥꯏ ꯆꯠꯂꯤꯅꯣ ꯀꯣꯂꯦꯖ ꯍꯜꯂꯛ ꯔꯕꯣ ꯌꯨꯝ ꯌꯥꯎꯔꯕꯣ ꯏꯄꯥꯗꯣ ꯌꯥꯝ ꯅꯣꯛꯅꯤꯡꯕꯅꯦ ꯑꯩ ꯅꯍꯥꯟ ꯑꯝ ꯀꯣꯂꯦꯖ ꯀꯥꯔꯤꯉꯩꯗꯀꯣ ꯑꯩꯗꯣ ꯈꯣꯡꯅ ꯆꯠꯂꯦꯕ ꯑꯗꯨꯝ ꯏꯊꯟꯇꯅꯦꯕ ꯑꯗꯨꯒꯤ ꯅꯍꯥꯟ ꯀꯣꯜ ꯇꯧꯔꯛꯑꯦ ꯑꯩ ꯀꯣꯂꯦꯖ ꯀꯣꯂꯦꯖ ꯂꯣꯏꯔꯒ ꯌꯨꯝ ꯍꯟꯒꯦꯅ ꯆꯠꯄꯅꯦꯕꯀꯣ ꯂꯝꯕꯤꯗ ꯀꯣꯜ ꯇꯧꯔꯛꯑꯒ ꯏꯄꯥꯗꯣ ꯀꯣꯂꯦꯖ ꯌꯨꯝ ꯍꯜꯂꯕꯑꯣ ꯍꯥꯏ ꯑꯩꯅ ꯍꯣꯏ ꯂꯝꯕꯤꯗ ꯆꯠꯂꯤꯌꯦ ꯍꯥꯏꯕ ꯑꯗꯨ ꯁꯥꯇꯤꯟ ꯄꯥꯏꯕ꯭ꯔꯥ ꯍꯥꯏꯌꯦ ꯍꯝ ꯍꯝ ꯅꯨꯡꯁꯥꯏ ꯅꯨꯡꯁꯥꯁꯦ ꯌꯥꯝ ꯁꯥꯏꯌꯦ ꯁꯇꯤꯟ ꯄꯥꯏꯕ꯭ꯔ ꯁꯥꯇꯤꯟ ꯄꯥꯏꯔꯒ ꯆꯠ ꯂꯨꯀꯣ ꯍꯥꯏ
ꯅꯨꯄꯥ ꯌꯥꯝ ꯊꯣꯛꯏꯅꯦ ꯅꯨꯄꯥꯁꯦ
ꯅꯣꯛꯅꯤꯡꯕꯅꯦ ꯍꯦ ꯍꯦ ꯍꯦ ꯅꯍꯥꯟ ꯅꫪꯍꯥꯟꯗꯨꯁꯨ ꯀꯣ ꯅꯍꯥꯟꯅꯁꯨ ꯑꯩꯈꯣꯏꯅ ꯀ꯭ꯂꯥꯁ ꯇꯦꯟ ꯀꯥꯕ ꯃꯇꯝꯗ ꯀꯩꯅꯣ ꯑꯩꯈꯣꯏꯗꯤ ꯀꯩꯅꯣ ꯔꯤꯖꯜꯠ ꯊꯣꯛꯄꯗꯣ ꯑꯃꯨꯛ ꯌꯨꯝ ꯆꯠꯂꯒ ꯔꯤꯖꯜ ꯊꯣꯛꯏ ꯊꯣꯛꯏꯗ ꯑꯗꯨꯒꯤ
ꯆꯠꯂꯗꯤ ꯑꯗꯨ ꯃꯇꯝꯗꯗꯤ ꯂꯧ ꯂꯣꯛꯄꯒꯨꯝ ꯀꯩꯅꯣ ꯍꯥꯔꯚꯦꯁꯇꯤꯡ ꯃꯇꯝ ꯑꯣꯏꯕꯒꯤꯀꯣ ꯂꯧ ꯈꯔ ꯆ ꯂꯦꯠꯅ ꯑꯗꯨꯒꯤ ꯏꯄꯥꯅꯀꯣ ꯑꯁ ꯉꯁꯤꯗ ꯔꯤꯖꯥꯜ ꯅꯣꯏꯒꯤ ꯔꯤꯖꯥꯜ ꯂꯧ ꯂꯧꯕ ꯆꯠꯅꯤꯡꯉꯥꯏ ꯑꯥ ꯍꯌꯦꯡ ꯍꯌꯦꯡꯅꯦꯕ ꯑꯗꯣ ꯉꯁꯤꯒꯤ ꯅꯨꯡꯗꯥꯡꯗ ꯀꯣꯏ ꯄꯥꯗꯣ ꯑꯁ ꯈꯔ ꯉꯧꯅꯤꯡꯉꯥꯏꯕ ꯐꯤꯌꯔ ꯑꯦꯟ ꯂꯚꯂꯤꯗꯣꯒ ꯀꯩꯅꯣ ꯄꯥꯎꯗꯔꯗꯣ ꯊꯥꯔꯣ ꯍꯥꯏꯌꯦ ꯍꯌꯦꯡ ꯁ꯭ꯀꯨꯜꯗ ꯆꯠꯄ ꯃꯇꯝꯗ ꯈꯔ ꯐꯖꯅꯤꯉꯥꯏ
ꯀꯝꯄ꯭ꯂꯦꯛꯁꯟ ꯃꯝꯃꯦ ꯍꯥꯏꯕꯗꯣ ꯃꯤ ꯈꯪꯍꯟꯗꯅꯤꯡꯉꯥꯏ ꯑꯗꯨꯒꯤ ꯄꯥꯎꯗꯥ꯭ꯔ ꯈꯔ ꯊꯥꯔꯣ ꯍꯥꯏ
ꯀꯨꯏꯔꯤꯅꯦ
ꯎꯝ ꯀꯨꯏꯔꯦ ꯑꯩꯗꯤ ꯌꯨꯝꯗ ꯂꯩ ꯂꯛꯑꯗꯤ ꯏꯄꯥꯒ ꯑꯗꯨꯝ ꯈꯠꯅꯕꯅꯦ ꯃꯥꯁꯨ ꯑꯩꯅ ꯑꯉꯥꯡꯊꯣꯛꯄꯁꯤꯡꯗꯣ ꯃꯥꯅ ꯑꯗꯨꯝ ꯈꯦꯠꯂꯒ ꯂꯩꯕ
ꯎꯝ ꯈꯦꯠꯄ ꯌꯥꯝ ꯍꯩꯕꯅꯦ ꯑꯩꯒꯤ ꯏꯄꯥꯁꯨ ꯑꯗꯨꯃꯥꯏꯅ ꯇꯧꯕꯅꯦ ꯑꯃꯨꯛ ꯑꯩꯅ ꯉꯥꯡꯒꯅꯤ ꯑꯗꯣ
ꯃꯤꯒꯤꯁꯤꯗꯤ ꯏꯄꯥꯗꯣ ꯑꯩꯉꯣꯟꯗ ꯀꯣꯜ ꯀꯣꯜꯒꯨꯝꯕ ꯇꯦꯛꯁꯀꯨꯝꯕ ꯊꯥꯔꯛꯄꯗꯣ ꯌꯥꯝ ꯃꯥꯗꯣ ꯀꯔꯤ ꯍꯥꯏꯔꯕ꯭ꯔ ꯌꯥꯝ ꯀꯩꯅꯣ ꯌꯥꯝ ꯄꯥꯝꯕꯗꯣ
ꯎꯝ
ꯇꯧꯒꯟꯕꯅꯦ ꯃꯗꯣ ꯌꯥꯝ ꯇꯦꯛꯁ ꯊꯥꯒꯟꯕꯅꯦ ꯑꯩꯉꯣꯟꯗ
ꯎꯝ
ꯁꯤ ꯁꯨꯇꯤ ꯂꯩꯕ꯭ꯔꯥ ꯉꯁꯤ ꯀ꯭ꯂꯥꯁ ꯆꯠꯄ꯭ꯔꯥ ꯀꯩꯗꯧꯔꯤꯅꯣ ꯑꯗꯨꯃꯥꯏꯅꯀꯣ
ꯅꯪꯕꯨ ꯊꯥꯖꯁꯨ ꯊꯥꯖꯕꯒꯤꯅꯦ ꯑꯗꯨꯗꯣ
ꯎꯝ ꯑꯗꯨꯅꯦ ꯏꯅꯥꯎꯅꯨꯄꯥꯗꯒꯤ ꯍꯦꯜꯂꯦꯕ ꯃꯣꯏꯅ ꯑꯩꯉꯣꯟꯗ ꯊꯥꯖꯕꯗꯣ ꯏꯃꯥꯁꯨꯅꯦ ꯏꯄꯥꯁꯨꯅꯦ
ꯎꯝ ꯑꯩꯈꯣꯏ ꯏꯄꯥ ꯏꯃꯥꯗ ꯑꯗꯨꯝ ꯅꯨꯄꯤꯁꯦ ꯌꯥꯝ ꯁꯞꯄꯣꯔꯠ ꯇꯧꯋꯦꯀꯣ ꯍꯦ
ꯈꯪꯗꯦꯗ ꯑꯩꯕꯨꯗꯤ ꯌꯥꯝ ꯁꯞꯄꯣꯔꯠ ꯇꯧꯋꯦ ꯕꯥꯅꯤꯗꯨ
ꯅꯪꯅ ꯅꯪꯁꯨ ꯐꯖꯅ ꯇꯧꯅꯤꯡꯉꯥꯏ ꯇꯧꯕ ꯇꯧꯑꯣ ꯍꯤꯍꯤ
ꯃꯕꯥꯅꯤ ꯌꯥꯝ ꯁꯞꯄꯣꯔꯠ ꯇꯧꯕꯅꯦ ꯑꯩꯉꯣꯟꯗ
ꯎꯝ ꯏꯃꯥꯟꯅꯕꯤ ꯑꯃꯗꯣ
ꯀꯩꯗꯧꯔꯤꯅꯣ ꯅꯪ
ꯃꯅꯕꯤ ꯑꯃꯁꯨ ꯇꯧꯔꯒꯦ ꯍꯥꯏꯕꯅꯦ
ꯑꯥ ꯑꯣ ꯍꯣꯏ ꯊꯝꯃꯣ ꯑꯗꯨꯗꯤ
ꯑꯣ ꯍꯣꯔꯦꯟ ꯀꯣ ꯑꯩꯈꯣꯏꯗꯤ ꯕꯦꯕꯦꯜ ꯀꯦꯝ ꯂꯩꯌꯦ ꯑꯩꯗꯤ ꯆꯠꯒꯅꯤ
ꯎꯝ ꯎꯝ ꯍꯣꯏ ꯍꯣꯏ ꯊꯝꯃꯣ ꯊꯝꯃꯣ ꯑꯗꯨꯗꯤ
ꯑꯗꯨꯝ ꯉꯥꯡꯁꯦ ꯀꯔꯤꯔꯣ